ꯍꯜꯂꯣ
ꯍꯜꯂꯣ
ꯎꯝ ꯀꯩꯗꯧꯔꯝꯃꯤꯅꯣ ꯍꯧꯖꯤꯛꯄꯨ
ꯑꯩꯁꯦ ꯇꯨꯝꯕ ꯍꯧꯒꯠꯂꯛꯑꯦ ꯑꯗꯨꯒ ꯁꯨꯝ ꯂꯩꯔꯝꯃꯤꯅꯦ ꯐꯃꯨꯡꯗ
ꯑꯣ ꯀꯩꯅꯣꯗꯤ ꯑꯩꯈꯣꯏ ꯑꯌꯨꯛꯀꯤ ꯁꯨꯝ ꯆꯥꯕ ꯊꯛꯄ ꯌꯥꯕꯗꯤ ꯑꯗꯨꯝ ꯆꯥꯔꯕꫭ ꯆꯥꯗ꯭ꯔꯤꯕꫭ ꯀꯨꯏꯗ꯭ꯔꯤꯕꫭ ꯍꯥꯎꯒꯠꯄ
ꯑꯥ ꯆꯥꯗ꯭ꯔꯤ ꯍꯧꯒꯠꯄ ꯀꯨꯏꯗꯔꯤ ꯑꯩꯁꯨ ꯉꯔꯥꯡ ꯅꯨꯃꯤꯗꯥꯡ ꯀꯩꯅꯣ ꯈꯔ ꯊꯦꯡꯕ ꯇꯨꯝꯕꯗꯣ ꯑꯗꯨꯗ ꯉꯁꯤꯁꯦ ꯈꯤꯇꯪ ꯀꯩꯅꯣ ꯇꯧꯈ꯭ꯔꯦ ꯍꯧꯒꯠꯄ ꯊꯦꯡꯉꯦ ꯍꯧꯖꯤꯛ ꯍꯧꯒꯠꯄ ꯀꯨꯏꯗ꯭ꯔꯤ
ꯎꯝ ꯉꯥꯏꯈꯣꯀꯣ ꯎꯝ
ꯅꯨꯡꯉꯥꯏꯔꯤ ꯅꯠꯇ꯭ꯔꯣ
ꯅꯨꯡꯉꯥꯏꯔꯤꯌꯦ ꯑꯗꫭ ꯀꯩꯅꯣ ꯇꯧꯋꯦ ꯍꯟꯗꯛꯁꯦ ꯑꯩꯁꯦ ꯀꯥꯡꯁꯨ ꯀꯨꯏꯗ꯭ꯔꯦ ꯇꯧꯔꯤꯁꯦ ꯑꯗꯨꯗ ꯀꯥꯡ ꯃꯅꯨꯡꯁꯤꯗꯤ ꯑꯩꯈꯣꯏꯒꯤꯗꯤ ꯌꯥꯝ ꯆꯤꯟꯕ ꯌꯥꯝꯅ ꯇꯥꯗꯣꯏꯅꯦꯕ ꯀꯥꯡꯁꯦ ꯅꯨꯃꯤꯠ ꯇꯔꯥꯅꯤꯅꯦꯕꯀꯣ ꯄꯥꯡꯊꯣꯛꯇꯣꯏꯁꯦ ꯑꯁꯦꯡꯕꯗꯤ
ꯍꯣꯏ
ꯃꯥꯒꯤ ꯑꯍꯧꯕ ꯅꯨꯃꯤꯠ ꯑꯃꯒ ꯀꯥꯡ ꯑꯍꯧꯕ ꯅꯨꯃꯤꯠꯀ ꯀꯥꯡꯂꯦꯟ ꯈꯛꯇꯒꯅꯦ ꯀꯥꯡ ꯆꯤꯡꯕꯗꯤ ꯑꯗꯨ ꯃꯔꯛꯀꯤ ꯑꯩꯈꯣꯏꯒꯤ ꯈꯨꯕꯥꯛ ꯏꯁꯩ ꯑꯗꯥꯒꯤ ꯆꯣꯏꯗꯦꯞ ꯑꯗꯥꯒꯤ ꯅꯨꯄꯤꯒꯤ ꯄꯥꯜ ꯅꯨꯄꯤ ꯄꯂꯥꯒ ꯅꯨꯄꯤꯅꯒ ꯀꯥꯏꯒꯤ ꯏꯃꯥ ꯏꯕꯦꯜ ꯑꯗꯥꯒꯤ ꯂꯩꯁꯥꯕꯤ ꯃꯧ ꯃꯌꯥꯝꯅꯒ ꯆꯥꯂꯤ ꯖꯒꯒꯤꯁꯦ ꯁꯥꯕ ꯈꯣꯠꯄꯗꯣ ꯊꯥꯏꯅ ꯌꯥꯝ ꯍꯦꯜꯂꯦ ꯍꯧꯖꯤꯛꯄꯨꯗꯤ ꯌꯥꯝꯅ ꯈꯔ ꯈꯔ ꯍꯟꯊꯔꯛꯑꯦꯕ ꯀꯣ ꯑꯗꯨꯑꯣꯏꯁꯨ ꯑꯩꯈꯣꯏꯗꯤ ꯑꯩꯒꯤ ꯁꯤꯟꯐꯝꯒꯤ ꯃꯇꯨꯡꯏꯟꯅ ꯑꯗꯨꯝ ꯑꯩꯈꯣꯏꯗꯤ ꯑꯗꯨꯝ ꯅꯨꯃꯤꯠ ꯇꯔꯥꯅꯤꯁꯨ ꯑꯗꯨꯝ ꯈꯔꯗꯤ ꯑꯗꯨꯝ ꯆꯤꯟꯗꯣꯏꯅꯦꯕ
ꯍꯣꯏ
ꯑꯗꯨꯒꯤꯅꯦ ꯑꯁ ꯃꯤ ꯐꯪꯅꯗꯗꯅ ꯍꯟꯗꯛꯁꯦ ꯑꯋꯥꯕ ꯑꯃ ꯊꯤꯕꯗ ꯍꯧꯖꯤꯛ ꯑꯩ ꯉꯥꯏꯍꯥꯛ ꯂꯩꯔꯒꯁꯨ ꯃꯤ ꯊꯤꯕ ꯆꯠꯇꯣꯏꯅꯦꯕ ꯍꯥꯏꯕꯗꯤ ꯑꯩꯈꯣꯏꯒꯤ ꯃꯐꯝ ꯃꯐꯝꯗꯨ ꯊꯥꯖꯅꯅꯕ ꯃꯤ ꯂꯩꯇꯗꯅ ꯑꯗꯣ ꯀꯩꯅꯣꯗꯤ ꯎ ꯉꯁꯤ ꯑꯌꯨꯛꯀꯤꯗꯤ ꯀꯔꯤ ꯏꯟꯖꯥꯡ ꯊꯣꯡꯕ ꯑꯣꯏ ꯇꯥꯗꯧꯔꯒꯦ
ꯉꯁꯤ ꯑꯌꯨꯛꯁꯦ ꯑꯩꯈꯣꯏꯒꯤꯁꯦ ꯑꯥ ꯑꯥ ꯀꯩꯅꯣ ꯇꯧꯔꯅꯤ ꯑꯥ ꯑꯩ ꯉꯁꯤꯁꯦ ꯀꯩꯅꯣ ꯇꯧꯗꯕ ꯑꯩꯈꯣꯏꯒꯤ ꯁꯥ ꯉꯥꯒꯨꯝꯕꯗꯤ ꯆꯥꯗ꯭ꯦꯔꯤꯕ ꯉꯁꯤꯁꯦ ꯀꯩꯅꯣ ꯀꯩꯅꯣ ꯅꯨꯃꯤꯠ ꯑꯣꯏꯕꯅꯤꯅ
ꯑꯥ ꯁꯒꯣꯜꯁꯦꯜ ꯑꯣꯏꯕꯅꯤꯅ
ꯑꯗꯨꯅ ꯍꯋꯥꯏꯒꯨꯝꯕ ꯎꯠꯇꯤ ꯑꯃ ꯊꯣꯡꯉꯅꯤ ꯀꯥꯡꯉꯧꯒꯨꯝꯕ ꯑꯃ ꯉꯧꯔꯅꯤ
ꯑꯗꯨꯒ ꯑꯗꯨꯝ ꯆꯥꯔꯅꯤ ꯇꯟꯒꯨꯝꯕꯁꯨ ꯍꯧꯔ ꯍꯧꯖꯤꯛ ꯇꯟ ꯍꯥꯟꯅ ꯆꯥꯔꯅꯤ ꯑꯩꯈꯣꯏꯒꯤ ꯕ꯭ꯔꯦꯛꯐꯥꯁꯇ ꯇꯟꯒꯨꯝꯕ ꯍꯥꯟꯅ ꯆꯥꯔꯅꯤ ꯑꯗꯨꯒ ꯆꯥꯛꯇꯤ ꯊꯦꯡꯉꯦ ꯍꯣꯔꯦꯟ ꯄꯨꯡ ꯑꯃ ꯁ꯭ꯋꯥꯏꯗ ꯆꯥꯗꯨꯏꯅꯦ ꯇꯞꯅ ꯊꯣꯡꯅꯤ ꯑꯗꯥꯒꯤ ꯅꯣꯡꯁꯨ ꯌꯥꯝ ꯀꯟꯅ ꯇꯥꯔꯦ ꯍꯧꯖꯤꯛꯇꯤ ꯉꯔꯥꯡꯗꯒꯤ ꯅꯣꯡ ꯇꯥꯕꯅꯦ ꯍꯥꯡꯗ꯭ꯔꯤ
ꯑꯣ ꯑꯗꯥ ꯑꯩꯈꯣꯏ ꯁꯣꯝꯗꯁꯨꯅꯦ ꯅꯣꯡꯁꯦ ꯊꯤꯜꯂꯤ ꯊꯤꯜꯂꯤ ꯑꯃꯨꯛ ꯆꯨꯏ ꯑꯃꯨꯛ ꯍꯥꯡꯏꯤ ꯑꯃꯨꯛ ꯆꯨꯏ ꯑꯗꯨꯅ ꯐꯤꯔꯣꯟꯜꯁꯦ ꯑꯁꯨꯕ ꯐꯥꯎꯕꯁꯨꯅꯦꯁꯨ ꯀꯪꯕ ꯉꯝꯗ꯭ꯔꯦ ꯑꯗꯒꯤ ꯑꯃꯨꯛ ꯑꯩꯁꯨ ꯉꯁꯤꯁꯦ ꯁꯒꯣꯜꯁꯦꯟ ꯑꯣꯏꯕꯒꯤ ꯑꯩꯈꯣꯏꯁꯨ ꯁꯒꯣꯜꯁꯦꯟ ꯅꯨꯃꯤꯠꯀ ꯑꯦꯀꯥꯗꯁꯤ ꯅꯨꯃꯤꯠ ꯑꯩꯈꯣꯏꯁꯨ ꯉꯥ ꯍꯦꯜꯂꯦꯕꯀꯣ ꯑꯗꯨꯅ ꯀꯩꯅꯣ ꯀꯩꯅꯣ ꯇꯧꯋꯦ ꯃꯥꯏꯔꯦꯜ ꯊꯣꯡꯉꯤ ꯑꯩꯅ ꯏꯁꯥꯅ ꯊꯣꯡꯖꯔꯦ ꯃꯌꯥꯡ ꯇꯣꯟꯒꯗꯣ ꯊꯥꯛꯑꯒ ꯑꯗꯣ ꯑꯩꯕꯨꯗꯤ ꯆꯥꯥꯁꯜꯂꯦ ꯑꯗꯨꯒ ꯁꯨꯝ ꯉꯥꯏꯍꯥꯛ ꯃꯇꯝ ꯌꯥꯔꯤꯅ ꯁꯨꯝ ꯉꯥꯏꯔꯝꯕꯅꯦ ꯍꯥꯏꯕꯗꯤ ꯑꯩ ꯆ ꯆꯠꯀꯗꯕ ꯊꯕꯛꯇꯣ ꯄꯨꯡ ꯇꯔꯥꯃꯥꯊꯣꯏ ꯃꯈꯥꯏ ꯈꯔ ꯍꯦꯜꯂ ꯃꯇꯨꯡꯗ ꯆꯠꯇꯣꯏꯕ
ꯎꯝ ꯍꯥꯎꯅꯤ ꯃꯥꯏꯔꯦꯟꯒ ꯀꯩꯅꯣꯒ ꯊꯥꯛꯛꯄꯒ ꯍꯥꯏꯁꯦ
ꯍꯥꯎꯋꯦ ꯃꯥꯏꯔꯦꯜꯁꯦ ꯊꯣꯡꯕꯗꯁꯨ ꯑꯗꯨꯝ ꯁꯦꯝꯕꯗꯁꯨ ꯈꯪꯉꯦꯕ ꯆꯔꯠ ꯆꯤꯔꯦꯠ ꯇꯥꯏꯌꯦꯕ ꯁꯦꯝꯕꯗꯁꯨ ꯊꯣꯡꯒꯗꯒꯅꯦ ꯅꯝ ꯅꯞ ꯅꯞ ꯂꯥꯛꯑꯣ ꯃꯥꯏꯔꯦꯟ ꯃꯥꯏꯔꯦꯟꯁꯦ ꯑꯍꯥꯎꯕ ꯂꯩꯍꯥꯎꯗꯕ ꯂꯩꯕꯅꯦꯕ ꯑꯗꯣ ꯑꯍꯥꯎꯕ ꯑꯣꯏꯌꯦ ꯉꯁꯤꯗꯨꯗꯤ ꯑꯩꯅ ꯅꯍꯥꯟ ꯊꯕꯛ ꯑꯃ ꯆꯠꯂꯨꯕꯗ ꯂꯩꯔꯛꯄꯅꯦ
ꯅꯣꯡꯃ ꯊꯣꯡꯍꯜꯂꯒ ꯆꯥꯕ ꯇꯥꯔꯦ ꯑꯍꯥꯎꯕ ꯑꯃ
ꯆꯥꯁꯦ ꯃꯔꯦꯡ ꯈꯛꯀꯤ ꯅꯠꯇꯅ ꯁꯨꯝ ꯏꯟꯖꯥꯡ ꯃꯊꯦꯜ ꯑꯅꯤ ꯑꯍꯨꯝ ꯂꯣꯡꯉꯒ ꯍꯥꯏꯦ ꯍꯥꯏꯇꯥꯔꯦ ꯎꯁꯣꯞ ꯃꯆꯥ ꯑꯃꯒꯤ ꯇꯥꯏꯞꯇ
ꯍꯣꯏ ꯑꯗꯨꯗꯨ ꯆꯥꯅꯤꯡꯉꯦ ꯑꯩꯅ ꯍꯧꯖꯤꯛ ꯆꯥꯅꯤꯡꯉꯤꯁꯦ ꯀꯩꯅꯣ ꯀꯩꯅꯣꯒꯨꯝꯕ ꯆꯥꯅꯤꯡꯉꯦ ꯄꯅꯤꯔꯒꯨꯝꯕ ꯐꯖꯅ ꯊꯣꯡꯕꯗꯀꯣ ꯑꯩꯈꯣꯏꯒꯤ ꯀꯩꯅꯣꯒꯤ ꯏꯁꯇꯥꯏꯜꯗ ꯅꯠꯇꯕꯗ ꯑꯩꯈꯣꯏ ꯑꯩꯈꯣꯏꯔꯣꯝꯒꯤ ꯏꯁꯇꯥꯏꯞ ꯑꯃ ꯂꯩꯗꯅ ꯑꯗꯨꯃꯥꯏꯅ ꯊꯣꯡꯕꯗ ꯆꯥꯅꯤꯡꯉꯦ ꯎꯁꯣꯞꯀꯨꯝꯕꯒꯤ ꯇꯧꯕꯒꯤ ꯄꯅꯤꯔ ꯍꯥꯄꯛꯄꯗꯣ ꯌꯥꯝ ꯍꯥꯎꯕꯅꯦꯕ ꯑꯗꯒꯤ ꯄꯀꯣꯔꯥ ꯑꯗꯒꯤ ꯀꯩꯅꯣꯒ ꯉꯥ ꯊꯣꯡꯕꯒ
ꯎꯝ ꯉꯥꯁꯦ ꯑꯗꯨꯝ ꯉꯥ ꯑꯊꯣꯏꯕꯗ ꯄꯤꯁ ꯌꯥꯝ ꯀꯨꯞꯕꯁꯨ ꯅꯠꯇꯕ ꯈꯔ ꯑꯗꯨꯝ ꯃꯌꯥꯏ ꯑꯣꯏꯔꯝꯅ ꯀꯛꯑꯒ ꯑꯇꯣꯏꯕ ꯊꯣꯡꯕ ꯆꯥꯅꯤꯡꯉꯦ ꯑꯗꯨꯒ ꯀꯩꯅꯣꯁꯨ ꯌꯥꯝ ꯆꯥꯅꯤꯡꯉꯦ ꯑꯩꯒꯤꯗꯤ ꯑꯩꯈꯣꯏ ꯀꯔꯤꯒꯨꯝꯕ ꯑꯃ ꯏꯔꯣꯝꯃꯦꯗꯅ ꯑꯗꯨꯒ ꯉꯥ ꯑꯇꯥꯎꯕ ꯑꯃ ꯆꯥꯕ ꯑꯗꯨꯁꯨ ꯆꯥꯅꯤꯡꯉꯤ
ꯍꯣꯏ ꯎꯀꯥꯕꯤꯒꯨꯝꯕꯒ ꯇꯧꯕꯗꯣ ꯌꯥꯝ ꯆꯥ ꯆꯥꯗꯕ ꯀꯨꯏꯔꯦ ꯎꯀꯥꯕꯤꯒ ꯍꯥꯏꯁꯦ ꯑꯗꯩ ꯀꯩꯅꯣ ꯎꯝ ꯍꯧꯖꯤꯛꯇꯤ ꯀꯩꯅꯣ ꯇꯧꯔꯝꯃꯅꯤ ꯒꯤꯍꯣꯝ ꯑꯗꯒꯤ ꯀꯩꯅꯣ ꯊꯝꯕꯥꯜ ꯀꯩꯅꯣ ꯊꯝꯆꯦꯠꯀ ꯊꯣꯛꯄ ꯃꯇꯝ ꯑꯣꯏꯔꯝꯃꯅꯤ
ꯑꯣꯏꯔꯦ ꯐꯖꯅꯁꯨ ꯑꯣꯏꯔꯦ ꯑꯗꯒꯤ ꯃꯌꯥꯝ ꯍꯧꯖꯤꯛ ꯑꯩꯈꯣꯏ ꯊꯝꯕꯥꯜ ꯁꯥꯠꯄ ꯑꯗꯨꯝ ꯃꯌꯥꯝ ꯌꯦꯡꯕ ꯆꯠꯅꯕ ꯃꯌꯥꯝ ꯌꯥꯎꯔꯦ ꯑꯗꯒꯤ ꯀꯤꯍꯣꯝꯁꯨ ꯍꯧꯖꯤꯛ ꯐꯖꯅ ꯄꯨꯊꯣꯔꯛꯑꯦ ꯑꯗꯨꯒ ꯑꯩꯈꯣꯏꯒꯤ ꯀꯥꯡ ꯃꯇꯝꯁꯨ ꯀꯨꯏꯗ꯭ꯔꯦ ꯀꯥꯡꯁꯦ ꯍꯟꯗꯛ ꯂꯥꯛꯏꯕ ꯇꯥꯡ ꯇꯔꯥꯒ ꯇꯔꯨꯛ ꯁ꯭ꯋꯥꯏꯁꯤꯅꯦꯕ ꯑꯁꯤꯗꯒꯤꯔ ꯀꯩꯅꯣꯝ ꯑꯣꯏꯔꯝꯒꯅꯦꯕ ꯑꯗꯨꯒꯤ ꯍꯧꯖꯤꯛꯁꯦ ꯊꯝꯆꯦꯠ ꯑꯗꯒꯤ ꯊꯝꯕꯥꯜ ꯑꯗꯒꯤ ꯀꯤꯍꯣꯝ ꯀꯩꯀꯩ ꯃꯥꯏ ꯃꯇꯝꯅꯦ ꯍꯥꯏꯇꯥꯔꯦ ꯑꯗꯣ ꯍꯧꯖꯤꯛ ꯑꯩꯈꯣꯏ ꯑꯗꯨꯝ ꯑꯩ ꯍꯟꯗꯛꯀꯤ ꯀꯤꯍꯣꯝ ꯑꯅꯤ ꯑꯍꯨꯝ ꯆꯥꯔꯦ ꯑꯗꯨꯒ ꯊꯝꯆꯦꯠꯁꯨ ꯆꯥꯔꯦ ꯑꯗꯨꯒ ꯀꯩꯅꯣ ꯇꯧꯗ꯭ꯔꯤ ꯎꯝ ꯍꯣꯏ ꯊꯝꯕꯥꯜ ꯃꯐꯝꯗꯗꯤ ꯆꯠꯇ꯭ꯔꯦ ꯑꯗꯣ ꯊꯝꯕꯥꯜꯗꯤ ꯃꯤꯅꯗꯤ ꯌꯥꯝ ꯆꯠꯂꯦ ꯆꯠꯂꯨꯔꯦ ꯌꯥꯝ ꯐꯖꯩꯒ ꯇꯧꯔꯒ ꯐꯣꯇꯣꯒ ꯀꯥꯞꯄꯒ ꯃꯌꯥꯝ ꯊꯥꯔꯛꯑꯦ ꯑꯩꯉꯣꯟꯗ ꯑꯗꯨꯝ ꯐꯖꯩ ꯃꯈꯜ ꯃꯈꯜ ꯃꯈꯜ ꯍꯧꯖꯤꯛꯁꯦ ꯑꯩꯈꯣꯏ ꯃꯅꯤꯄꯨꯔ ꯑꯩꯈꯣꯏ ꯁꯣꯝꯗꯁꯨ ꯀꯩꯅꯣ ꯀꯣꯏꯕꯝ ꯆꯠꯄꯝ ꯌꯥꯝꯑꯣ ꯑꯗꯨꯝ ꯂꯩꯔꯦ ꯍꯥꯏꯕ ꯃꯁꯤꯡ ꯌꯥꯝꯅ
ꯎꯝ ꯍꯣꯏ ꯑꯅꯧ ꯑꯅꯧꯕ ꯑꯅꯧ ꯑꯅꯧꯕ ꯃꯌꯥꯝ ꯑꯃ ꯍꯧꯖꯤꯛꯀꯥꯟꯗꯤ ꯁꯥꯒꯠꯅꯔꯛꯑꯦ ꯗꯅꯀꯣ
ꯑꯗꯣ ꯅꯪꯗꯤ ꯀꯩꯅꯣ ꯉꯁꯤ ꯁꯨꯝ ꯆꯠꯊꯣꯛ ꯇꯧꯕ ꯂꯩꯇ꯭ꯔꯣ ꯊꯕꯛꯏꯟꯈꯥꯡ
ꯉꯁꯤꯁꯦ ꯆꯠꯊꯣꯛ ꯇꯧꯕꯁꯤ ꯀꯩꯅꯣ ꯇꯧꯗꯦ ꯂꯩ ꯇꯦ ꯍꯥꯏꯇꯥꯔꯦꯅꯦ ꯀꯩꯅꯣ ꯇꯧꯋꯦ ꯑꯩꯈꯣꯏ ꯉꯁꯤꯁꯦ ꯅꯣꯡꯁꯨ ꯈꯔ ꯌꯥꯝ ꯀꯟꯅ ꯇꯥꯔꯦ ꯑꯩꯈꯣꯏ ꯁ꯭ꯋꯥꯏꯁꯦ ꯑꯗꯩ ꯉꯔꯥꯡ ꯑꯩꯈꯣꯏꯁꯦ ꯀꯩꯅꯣꯗ ꯏꯌꯥꯔꯄꯣꯔꯠꯇ ꯊꯦꯡꯅ ꯆꯠꯂꯨꯕꯒꯤꯒ ꯋꯥꯔꯦ ꯉꯁꯤꯗꯤ ꯈꯔ ꯆꯠꯇꯧꯕ ꯂꯩꯇꯦ ꯈꯔ ꯄꯣꯊꯥꯔꯅꯤ ꯎꯝ ꯍꯌꯦꯡ ꯍꯪꯆꯤꯠ ꯀꯨꯝꯕ ꯑꯗꯨꯗ ꯀꯩꯅꯣ ꯇꯧꯔꯅꯤ ꯊꯕꯛ ꯑꯃ ꯆꯠꯀꯅꯤ
ꯎꯝ
ꯑꯗꯨ ꯈꯛ ꯍꯧꯖꯤꯛꯇꯤ ꯅꯣꯡ ꯇꯥꯕ꯭ꯔꯣ ꯀꯃꯥꯏꯅ ꯇꯧꯔꯤꯅꯣ
ꯍꯧꯖꯤꯛꯁꯦ ꯅꯣꯡ ꯀꯩꯅꯣ ꯇꯧꯔꯤꯌꯦ ꯑꯗꯨꯝ ꯑ ꯌꯥꯝꯅ ꯇꯞ ꯇꯞꯅ ꯌꯥꯝ ꯄꯥꯔꯞꯅ ꯆꯨꯔꯤꯕꯀꯣ
ꯎꯝ
ꯀꯟꯅ ꯆꯨꯕꯗꯤ ꯅꯠꯇꯕ ꯑꯗꯨꯅ ꯀꯩꯅꯣ ꯇꯧꯔꯤ ꯎꯝ ꯑꯩꯅ ꯍꯥꯏꯖꯤꯅ ꯆꯨꯒꯦꯒꯁꯨ ꯀꯟꯅ ꯆꯨꯊꯣꯛꯑꯒ ꯂꯦꯞꯊꯣꯛꯈ꯭ꯔꯣ ꯑꯗ ꯍꯥꯏꯕꯗꯤ ꯂꯝꯕꯤ ꯆꯠꯄ ꯈꯣꯠꯄ ꯑꯣꯏꯔꯒꯁꯨ ꯁꯤꯗ ꯑꯃꯨꯛꯆꯨ ꯑꯃꯨꯛꯆꯨ ꯂꯩꯈꯣꯝ ꯂꯝꯕꯤꯁꯨ ꯂꯩꯈꯣꯝ ꯂꯩꯅꯥꯡ ꯈꯔ ꯊꯣꯛ ꯑꯗꯒꯤ ꯐꯤꯔꯣꯟꯜ ꯐꯥꯎꯕꯁꯨ ꯅꯨꯡꯉꯥꯏꯇ ꯁꯨꯃꯥꯏꯅ ꯇꯧꯕꯁꯦ ꯅꯨꯡꯉꯥꯏꯇꯦ ꯑꯗꯣ ꯌꯥꯝ ꯆꯨꯕꯅ ꯍꯦꯛꯇ ꯌꯥꯝ ꯀꯟꯅ ꯆꯨꯕꯗꯤ ꯑꯣꯏꯗ꯭ꯔꯤꯕ ꯉꯁꯤ ꯉꯔꯥꯡꯁꯦ
ꯍꯣꯏ
ꯑꯗꯣꯝꯝꯕꯗꯤ ꯀꯟꯕ꯭ꯔꯣ ꯄꯥꯕ꯭ꯔꯣ ꯆꯨꯔꯤꯗꯣ
ꯑꯩꯈꯣꯏꯁꯦ ꯀꯩꯅꯣ ꯑꯍꯤꯡꯗꯗꯤ ꯌꯥꯝ ꯀꯟꯅ ꯆꯨꯏꯌꯦ ꯑꯗꯨꯒ ꯀꯩꯅꯣ ꯍꯧꯖꯤꯛꯁꯨ ꯑꯗꯨꯝ ꯆꯨꯕ ꯍꯥꯏꯁꯦ ꯆꯠꯄ ꯈꯣꯠꯄꯗ ꯌꯥꯝ ꯅꯨꯡꯉꯥꯏꯇꯕ ꯆꯣꯠꯄꯗꯣ ꯑꯗꯨꯃꯥꯏꯅ ꯆꯣꯠꯂꯒ ꯀꯟ ꯌꯥꯝ ꯀꯟꯅ ꯀꯟꯕꯗꯤ ꯑꯣꯏꯗꯦ ꯑꯗꯨ ꯑꯣꯏꯔꯁꯨ ꯀꯩꯅꯣ ꯇꯧꯋꯦ ꯑꯗꯨꯝ ꯍꯥꯏꯗꯤ ꯆꯠꯄꯗ ꯆꯣꯠꯄꯗꯣ ꯁꯥꯇꯤꯟ ꯌꯥꯎꯗ꯭ꯔꯗꯤ ꯌꯥꯗꯕꯗꯣ
ꯎꯝ
ꯑꯗꯨꯃꯥꯏꯅ ꯑꯣꯏꯌꯦ ꯑꯗꯨꯒ ꯑꯗꯨꯝ ꯆꯨꯔꯦ ꯍꯥꯏꯇꯥꯥꯔꯦꯅꯦ ꯏꯁꯤꯡꯒ ꯆꯥꯎꯗꯔꯕ꯭ꯔꯥ ꯈꯪꯗꯦ
ꯑꯧ ꯃꯑꯣꯡ ꯃꯥꯟꯗꯅ ꯑꯗꯨꯝ ꯆꯥꯎꯒꯟꯕꯁꯨ ꯌꯥꯎꯕꯅꯦ ꯑꯩꯈꯣꯏ ꯁꯣꯝꯗꯁꯨ ꯇꯧꯔꯤꯅꯦ ꯅꯣꯡ ꯅꯤꯅꯤ ꯆꯨꯕꯗꯣ ꯂꯦꯞꯇꯅ ꯍꯦꯛ ꯅꯤꯅꯤ ꯍꯨꯝꯅꯤ ꯆꯨꯔꯥꯕ ꯑꯗꯨꯝ ꯂꯝꯕꯤ ꯍꯤꯒꯨꯝꯕ ꯑꯗꯩ ꯑꯩꯈꯣꯏꯗꯤ ꯁꯨꯃꯥꯡꯖꯨ ꯑꯗꯨꯝ ꯈꯔꯗꯤ ꯀꯩ ꯍꯥꯏꯅꯤ ꯀꯨꯠꯄ ꯑꯣꯏꯒꯗ꯭ꯔꯥ ꯈꯡꯗꯦ ꯑꯗꯨꯝ ꯏꯁꯤꯡ ꯌꯥꯝ ꯊꯨꯝꯒꯜꯂꯦ ꯑꯗꯨꯕꯨ ꯈꯪꯗꯦ
ꯍꯣꯢ
ꯑꯗꯨꯕꯨ ꯏꯁꯤꯡ ꯆꯥꯎꯕꯒꯤ ꯅꯣꯡ ꯆꯥꯎꯕꯒꯤ ꯊꯨꯝꯕꯖꯦ ꯑꯩꯈꯣꯏꯒꯤ ꯑꯩꯈꯣꯏꯔꯣꯝ ꯁꯥꯏꯠꯇꯤ ꯑꯝꯇ ꯁꯨꯝ ꯇꯨꯔꯦꯟ ꯏꯁꯤꯡ ꯆꯥꯎꯔꯦ ꯈꯣꯠꯂꯦ ꯇꯧꯕꯗ ꯌꯨꯝꯗꯒ ꯍꯩꯖꯤꯟꯕꯤꯌ ꯇꯧꯗ꯭ꯔꯤ ꯑꯇꯣꯞꯄ ꯃꯃꯥꯡ ꯂꯝꯕꯤꯔꯣꯝꯗꯗꯤ ꯌꯥꯝ ꯇꯧꯋꯦ
ꯂꯣꯛ ꯊꯨꯡꯉꯤꯔꯣ
ꯊꯣꯡꯗꯦ ꯁꯨꯝ ꯀꯩꯅꯣ ꯈꯨꯗꯤꯡ ꯀꯩꯅꯣ ꯇꯧꯔꯛꯄ ꯆꯝꯅ ꯁꯨꯝ ꯈꯣꯏꯔꯛꯄ ꯍꯥꯏꯇꯥꯔꯦ ꯍꯥꯕꯒꯤ ꯇꯧꯕ ꯀꯩꯅꯣ ꯇꯧꯗꯕ
ꯑꯣ
ꯑꯗꯒꯤ ꯀꯩꯅꯣꯗꯤ ꯎꯝ ꯅꯣꯏꯒꯤ ꯍꯟꯗꯛ ꯂꯥꯛꯄꯗꯣ ꯈꯪꯕ꯭ꯔꯥ ꯍꯟꯗꯛ ꯂꯥꯛꯄꯗꯨꯗ ꯑꯩꯈꯣꯏ ꯊꯦꯡꯅꯔꯒ ꯑꯅꯤ ꯑꯍꯨꯝ ꯄꯥꯎ ꯐꯥꯎꯅꯔꯒꯅꯦ ꯀꯩꯅꯣ ꯇꯧꯁꯦ ꯁꯨꯝ ꯍꯥꯏꯕꯗꯤ ꯄꯨꯟꯈꯤꯗꯕꯗꯣ ꯀꯨꯏꯔꯕꯅꯤꯅ ꯀꯩꯅꯣ ꯇꯧꯔꯦ ꯍꯥꯏꯕ ꯎꯝ ꯁꯨꯝ ꯃꯈꯣꯏꯁꯦ ꯊꯕꯛ ꯑꯃꯁꯨ ꯆꯤꯟꯅꯩ ꯅꯣꯏꯁꯨ ꯆꯤꯟꯅꯩ ꯃꯊꯪ ꯃꯊꯪ ꯃꯥꯒꯤ ꯂꯝꯕꯤꯗꯣ ꯃꯥꯟꯅꯗꯕꯅꯤꯅ ꯁꯨꯝ ꯌꯥꯝ ꯇꯣꯏꯅ ꯄꯨꯟꯕꯁꯨ ꯉꯝꯗ꯭ꯔꯦ ꯑꯗꯨꯅ ꯊꯣꯛꯂꯛꯄꯗꯗꯤ ꯄꯨꯜꯂꯒ ꯁꯨꯝ ꯑꯋꯥ ꯅꯨꯡꯉꯥꯏ ꯃꯌꯥꯝ ꯋꯥꯔꯤ ꯁꯥꯟꯅꯔꯒ ꯍꯥꯏꯕꯗꯤ ꯅꯨꯡꯉꯥꯏ ꯅꯨꯡꯉꯥꯏꯕ ꯋꯥꯔꯤ ꯑꯣꯏꯔꯒꯁꯨ ꯐꯥꯒꯤ ꯐꯒꯥꯏꯔꯒꯁꯨ ꯑꯗꯨꯃꯥꯏꯅ ꯄꯨꯟꯕꯗꯨ ꯀꯨꯏꯔꯦꯗꯅ ꯄꯨꯜꯂꯛꯇꯕ ꯄꯨꯟꯖꯦꯕꯟꯗꯛ
ꯍꯣꯏ ꯄꯨꯟꯁꯦ ꯄꯨꯟꯁꯦ ꯍꯟꯗꯛꯇꯤ ꯀꯩꯅꯣꯃ ꯃꯌꯥꯝ ꯄꯨꯜꯂ ꯄꯨꯜꯂꯒ ꯀꯩꯅꯣ ꯇꯧꯔꯁꯦ ꯑꯍꯥꯎꯕ ꯑꯃ ꯊꯣꯡꯉꯒ ꯆꯥꯔꯒ ꯋꯥꯔꯤ ꯋꯥꯋꯇꯥꯏ ꯁꯥꯟꯅꯗꯅ ꯅꯨꯡꯉꯥꯏꯕꯅꯦ ꯆꯤꯡ ꯑꯩꯈꯣꯏꯒꯤ ꯀꯩꯅꯣ ꯃꯐꯝ ꯐꯖꯕ ꯑꯃꯗ ꯀꯩꯅꯣ ꯇꯧꯔꯒ ꯆꯠꯂꯒ ꯍꯥꯏꯇꯥꯔꯦꯅꯦꯀꯣ
ꯑꯗꯨꯝ ꯅꯨꯡꯉꯥꯏꯕ ꯃꯐꯝꯗꯣ ꯁꯤꯡꯒꯨꯝꯕꯒ ꯂꯩꯕ ꯃꯐꯝ ꯑꯇꯩ ꯀꯩꯅꯣ ꯇꯧꯔꯒ ꯑꯗꯨꯝꯕꯗ
ꯃꯥꯅꯦ ꯀꯣꯏꯕ ꯆꯠꯄ ꯑꯗꯨꯝꯕꯒꯤ ꯁꯨꯝ ꯑꯩꯈꯣꯏꯒꯤ ꯎꯝ ꯀꯣꯏꯕ ꯆꯠꯄꯁꯦ ꯏꯁꯤꯡꯒ ꯐꯖꯅ ꯏꯊꯩ ꯂꯧꯈꯣꯡ ꯂꯩꯔꯦ ꯏꯁꯤꯡ ꯅꯣꯡꯂꯛꯇꯒ ꯆꯦꯟꯕ ꯈꯣꯠꯄ ꯑꯗꯨꯝꯕ ꯃꯐꯝꯗ ꯌꯥꯝ ꯅꯨꯡꯉꯥꯏ ꯀꯣ ꯍꯥꯏꯕꯗꯤ ꯍꯣꯏ ꯂꯩꯀꯣꯜꯒꯨꯝꯕ ꯑꯗꯒꯤ ꯎꯃꯪ ꯋꯥꯃꯪꯗ ꯐꯖꯅ ꯁꯦꯝꯒꯠꯄ ꯂꯩ ꯑꯗꯨꯁꯨ ꯅꯨꯡꯉꯥꯏ ꯍꯥꯏꯕꯨ ꯀꯗꯛꯁꯤꯅ ꯏꯁꯤꯡ ꯃꯌꯥ ꯅꯛꯄ ꯄꯨꯈ꯭ꯔꯤ ꯑꯆꯧꯕꯅꯤ ꯈꯪꯗꯦ ꯅꯠꯇ꯭ꯔꯒꯅ ꯇꯨꯔꯦꯜ ꯑꯣꯏꯣꯏ ꯀꯔꯤꯑꯣ ꯆꯦꯟꯕꯁꯦ ꯁꯤꯁꯨ ꯑꯗꯨꯝ ꯐꯖꯩꯌꯦꯕ ꯑꯗꯨꯒ ꯅꯛꯅ ꯂꯩꯕ ꯑꯩꯈꯣꯏꯒꯤ ꯄꯥꯡꯊꯣꯛꯇꯧꯔꯤꯕ ꯄꯨꯟꯗꯧꯔꯤꯕ ꯖꯒꯥꯗꯨꯒ ꯑꯗꯨꯃꯥꯏꯅ ꯂꯩꯃꯤꯟꯅꯕꯗꯣ ꯑꯗꯨꯅ ꯍꯦꯟꯅ ꯑꯩꯁꯨ ꯄꯥꯝꯃꯦ ꯍꯥꯏꯕꯗꯤ ꯏꯁꯤꯡ ꯈꯔ ꯅꯛꯄ ꯃꯐꯝ ꯍꯥꯏꯇꯥꯔꯦ
ꯏꯁꯤꯡꯒꯨꯝꯕ ꯅꯛꯄꯅ ꯅꯨꯡꯉꯥꯏ ꯑꯗꯨꯝ ꯀꯩꯅꯣꯒꯨꯝꯕꯀꯣ ꯆꯠꯂꯨ ꯈꯣꯠꯂꯒ ꯑꯩꯈꯣꯏꯒꯤ ꯑꯗꯨꯝ ꯏꯁꯤꯡ ꯍꯥꯏꯁꯦ ꯈꯪꯗꯦ ꯏꯁꯤꯡ ꯂꯩꯕ ꯃꯐꯝꯁꯦ ꯑꯁꯤꯅ ꯅꯨꯡꯉꯥꯏ ꯍꯥꯏꯇꯥꯔꯦ ꯑꯩ ꯋꯥꯈꯜꯗ ꯒꯨꯝꯕ ꯌꯥꯝ ꯏꯁꯤꯡ ꯍꯥꯏꯔꯒ ꯄꯨꯈ꯭ꯔꯤꯒꯨꯝꯕ ꯅꯠꯇꯕ ꯁꯨꯝ ꯂꯣꯛꯀꯨꯝꯕ ꯆꯦꯟꯕ ꯈꯣꯠꯄ ꯑꯗꯨꯝ ꯑꯗꯨꯝꯕ ꯑꯗꯨꯅ ꯅꯨꯡꯉꯥꯏꯖꯕꯗꯣ
ꯎꯝ
ꯑꯗꯣ ꯀꯩꯅꯣꯝꯇ ꯀꯩꯅꯣ ꯇꯧꯋ ꯈꯣꯡ ꯈꯨꯠ ꯆꯥꯝꯕ ꯈꯣꯠꯄ ꯑꯗꯒꯤ ꯀꯩꯅꯣꯗ ꯑꯩꯈꯣꯏꯅ ꯆꯥꯛꯀꯨꯝꯕ ꯆꯥꯔꯒ ꯈꯣꯠꯂꯒ ꯀꯩꯅꯣꯃ ꯆꯥꯝꯊꯣꯛꯀꯦꯒ ꯍꯥꯏꯔꯒꯁꯨꯀꯣ ꯌꯥꯝꯅ ꯐ꯭ꯔꯦꯁ ꯑꯣꯏꯕ ꯃꯥꯟꯕꯗꯣ ꯏꯟꯁꯥꯡꯒꯨꯝꯕꯒ ꯀꯩꯅꯣꯒ ꯆꯥꯝꯕ ꯈꯣꯠꯄꯗ ꯇꯧꯔꯒꯁꯨꯀꯣ ꯅꯨꯡꯉꯥꯏꯗꯅ ꯍꯟꯗꯛꯀꯤ ꯏꯁꯤꯡꯗꯨꯒꯤ ꯁꯨꯝ ꯆꯦꯟꯕꯒꯤ ꯍꯥꯏꯗꯤ ꯌꯦꯡꯕꯗꯁꯨ ꯑꯗꯨꯝ ꯂꯪꯇ꯭ꯔꯤꯛꯀ ꯂꯪꯉꯒ ꯁꯨꯝ ꯐꯖꯕꯗꯣ ꯏꯔꯨꯒ ꯂꯨꯔꯗꯤ ꯏꯁꯤꯡꯗꯣ ꯑꯃꯣꯠꯄꯗꯤ ꯅꯠꯇꯕꯀꯣ ꯑꯗꯨꯝꯕꯅꯗꯤ ꯑꯗꯨꯝ ꯅꯨꯡꯉꯥꯏꯕꯅꯦ ꯇꯨꯔꯦꯟꯒꯨꯝꯕ ꯃꯄꯥꯟ ꯍꯥꯏꯇꯥꯔꯦꯅꯦ ꯑꯗꯨꯗ ꯁꯤꯒꯨꯝꯕꯁꯤ ꯆꯤꯡꯒꯨꯝꯕ ꯈꯔ ꯅꯛꯑꯒ ꯍꯥꯏꯕꯗꯤ ꯆꯤꯡꯒꯨꯝꯕꯗꯒꯤ ꯆꯦꯟꯊꯔꯛꯄ ꯀꯩꯅꯣ ꯃꯐꯝꯗꯅ ꯍꯦꯟꯅ ꯂꯨꯕ ꯈꯣꯠꯄꯗꯣ ꯍꯦꯜꯂꯤꯗꯅ
ꯃꯥꯅꯦ ꯃꯥꯅꯦ ꯆꯨꯝꯃꯦ ꯑꯗꯨꯃꯥꯏꯅ ꯂꯩꯕꯁꯨ ꯄꯥꯝꯃꯦ ꯑꯗꯣ ꯍꯟꯗꯛꯇꯤ ꯑꯩ ꯊꯣꯛꯂꯛꯄ ꯄꯗ ꯑꯩꯈꯣꯏ ꯁꯣꯏꯅꯗꯕꯤꯗ ꯑꯗꯨꯝ ꯄꯨꯜꯂꯁꯦ ꯄꯥꯎ ꯐꯥꯎꯅꯔꯒ ꯀꯣ
ꯍꯣꯏ ꯍꯣꯏ ꯍꯣꯏ ꯄꯨꯜꯂꯁꯤ
ꯍꯣ ꯐꯔꯦ ꯑꯗꯨꯗꯤ ꯑꯩ ꯊꯝꯃꯒꯦꯀꯣ ꯎꯝ ꯊꯝꯃꯦ